ꯑ
ꯍꯜꯂꯣ
ꯍꯥꯥ ꯇꯥꯏꯀꯣ ꯑꯁ ꯑꯩꯈꯣꯏ ꯑꯅꯤꯒꯤ ꯋꯥꯔꯤ ꯂꯣꯏꯗ꯭ꯔꯤꯉꯩꯗ ꯑꯁꯤ ꯇꯠ ꯈ꯭ꯔꯕꯒꯤ
ꯍꯣꯏ ꯑꯗꯨꯅꯦ ꯑꯗꯨꯒꯤ ꯑꯩꯁꯨ ꯑꯃꯨꯛꯀ ꯀꯣꯜ ꯇꯧꯔꯛꯀꯦ ꯇꯧꯕ
ꯑꯥ
ꯇꯣ ꯀꯣꯜ ꯇꯧꯔꯛꯀꯦ ꯇꯧꯔꯒ ꯎꯝ ꯀꯣꯜ ꯇꯧꯔꯛꯀꯦ ꯇꯧꯔꯒ ꯑꯃꯨꯛꯀ ꯌꯥꯗꯕ ꯕꯤꯖꯤꯗ ꯂꯩꯕ ꯍꯧꯖꯤꯛꯇꯤ ꯑꯃꯨꯛꯀ ꯌꯥꯔꯦ
ꯑꯣ ꯑꯣ ꯑꯗꯨꯃꯥꯏ ꯇꯧꯋꯦꯅꯦ ꯑꯩꯒꯤ ꯑꯃꯗꯤ ꯑꯁ ꯑꯩꯒꯤ ꯀꯣꯜꯗꯤ ꯆꯠꯁꯨ ꯆꯠꯇ꯭ꯔꯤꯀꯣ
ꯎꯝ ꯑꯗꯨꯁꯨ ꯅꯪ ꯑꯩꯈꯣꯏꯅ ꯑꯗꯨꯝ ꯅꯪꯉꯣꯟꯗ ꯀꯣꯜ ꯇꯧꯕꯗꯣ
ꯎꯝ
ꯑꯗꯨꯝ ꯅꯪꯒꯤꯁꯨ ꯂꯥꯛꯏ ꯂꯥꯛꯀꯅꯤꯀꯣ ꯑꯗꯨꯝ ꯌꯥꯏꯀꯣ
ꯅꯗꯦꯀꯣ ꯎꯝ ꯌꯝ ꯌꯝꯕ ꯅꯠꯇ꯭ꯔꯁꯨ ꯈꯔ ꯈꯔ ꯑꯗꯨꯝ ꯂꯥꯛꯀꯅꯤ
ꯎꯝ
ꯑꯩꯅ ꯅꯨꯡꯁꯤꯔꯤꯕ ꯃꯤ ꯂꯣꯏꯅꯃꯛꯄꯣ ꯑꯩ ꯑꯁꯤ ꯄꯥꯏꯌꯣ ꯄꯥꯏꯌꯣ ꯋꯥꯔꯤ ꯁꯥꯕ ꯅꯨꯉꯥꯏꯒꯅꯤ ꯑꯥ ꯅꯨꯉꯥꯏꯕꯅꯤ ꯍꯥꯏꯅ ꯍꯥꯏꯈ꯭ꯔꯦ
ꯍꯣꯏ
ꯍꯥꯏꯗꯕ ꯑꯥ ꯑꯅꯤꯔ ꯑꯍꯨꯝꯔꯗꯤ ꯂꯩꯔꯤꯌꯦ
ꯑꯣ
ꯑꯗꯨ ꯃꯣꯏꯁꯦ ꯇꯃꯦꯡꯂꯣꯡꯗ ꯂꯩꯕꯒꯤ ꯅꯦꯠꯋꯥꯛ ꯂꯩꯇꯕ ꯃꯇꯝ ꯅꯠꯇ꯭ꯔꯒ ꯐꯣꯟ ꯆꯥꯔꯖꯤꯡ ꯇꯧꯐꯝ ꯂꯩꯇꯕ ꯃꯤ ꯌꯥꯝꯕꯒꯤꯀꯣ ꯑꯩꯅ ꯏꯟꯇꯔꯦꯁ ꯂꯩꯇꯕ ꯑꯁꯤ ꯄ꯭ꯂꯦꯟ ꯇꯧꯅꯤꯉꯥꯏꯁꯨ ꯃꯣꯏꯗꯤ ꯑꯩꯈꯣꯏꯅ ꯑꯦꯛꯁꯄ꯭ꯂꯦꯟ ꯇꯧꯕ ꯃꯇꯝꯗ ꯑꯩꯈꯣꯏꯒꯤ ꯕꯦꯅꯤꯐꯤꯠꯁꯔꯅꯁꯨ ꯈꯟꯕ ꯃꯤ ꯑꯃꯅꯗꯤ
ꯑꯥ ꯍꯣꯏ ꯍꯣꯏ ꯗꯨꯃꯥꯏꯖꯨ ꯈꯟꯕ ꯃꯣꯏꯁꯦ
ꯍꯣꯏ ꯑꯗꯨꯝ ꯈꯟꯕꯅꯦ ꯑꯗꯨ ꯅꯪꯒꯤ ꯀꯩꯌꯥ ꯂꯥꯛ ꯄ꯭ꯔꯥ ꯑꯩꯅ ꯆꯪꯔꯗꯤ ꯗ꯭ꯌꯨ ꯑꯗꯨꯒꯨꯝꯕ ꯍꯥꯏꯕ ꯑꯩꯉꯣꯟꯗ ꯀꯔꯤꯁꯨ ꯗꯔꯀꯥꯔ ꯇꯥꯗꯦ ꯑꯦꯛꯁꯄ꯭ꯂꯦ ꯂꯤꯡꯁꯨ ꯂꯩꯇꯦ ꯑꯩꯗꯤ ꯑꯩꯈꯣꯏ ꯂꯤꯡ ꯂꯩꯇꯦ ꯅꯪ ꯍꯦꯛ ꯐꯣꯟ ꯇꯧꯑꯣ ꯄꯩꯁꯥ ꯑꯥꯔꯟ ꯇꯧꯑꯣ ꯗꯨꯒ ꯂꯣꯏꯔꯦ ꯏꯕꯅꯤꯒꯤꯅ ꯑꯩꯅ ꯍꯩꯈ꯭ꯔꯕꯀꯣ
ꯑꯥ
ꯉꯁꯤꯁꯨ ꯃꯤ ꯑꯃꯔ ꯑꯅꯤꯔꯅꯦ ꯑꯩ ꯑꯩꯒꯤ ꯌꯨꯝ ꯈꯣꯏꯀꯣ
ꯎꯝ
ꯑꯩꯒꯤ ꯀꯖꯤꯟ ꯈꯣꯏꯅꯤꯗ
ꯑꯩꯁꯨ ꯑꯩ ꯏꯅꯥꯎ ꯅꯨꯄꯤ ꯗꯦꯜꯂꯤ ꯑꯥ ꯗꯦꯜꯂꯤꯗ ꯂꯩꯕꯗꯣ ꯑꯗꯨꯗꯁꯨ ꯍꯥꯏꯈ꯭ꯔꯕꯅꯦ ꯍꯥꯏꯔꯒ ꯍꯣꯏ ꯑꯩꯁ ꯁꯨ ꯇꯣꯒꯦ ꯍꯥꯏꯕ
ꯑꯑꯣ ꯑꯣ
ꯒ꯭ꯌꯥꯟ ꯇꯥꯕ ꯃꯤꯁꯤꯡꯖꯦ ꯌꯥꯝ ꯂꯩꯕꯅꯤ
ꯎꯝ ꯐꯣꯟ ꯇꯣꯅꯤꯉꯥꯏꯁꯨ ꯅꯨꯉꯥꯏꯕ ꯃꯤ ꯑꯃꯈꯛꯇ ꯑꯗꯨꯝ ꯀꯣꯜ ꯇꯧꯕꯗꯣ
ꯎꯝ
ꯅꯪ ꯈꯥꯛꯇꯅꯦ ꯑꯩ ꯀꯣꯜ ꯇꯧꯕꯗꯣ ꯑꯩꯅ ꯍꯥꯏꯕ ꯑꯩꯅ ꯐꯪꯕꯗꯣ ꯅꯪꯒꯤꯅꯦ
ꯌꯥꯝ ꯅꯨꯉꯥꯏ ꯀꯦꯡꯒꯣꯏꯁꯨ ꯀꯣꯜ ꯇꯧꯔꯑꯦ ꯀꯣ ꯇꯧꯔꯑꯒ ꯑꯩꯌꯥ ꯑꯩ ꯅꯨꯉꯥꯏꯕꯗꯨꯨ ꯍꯥꯏꯕꯀꯣ
ꯑꯩ ꯌꯥꯝ ꯅꯨꯉꯥꯏ
ꯎꯝ
ꯊꯦꯡꯀ꯭ꯌꯨ ꯍꯥꯏꯕ ꯇꯥꯏꯞꯗꯀꯣ
ꯎꯝ ꯎꯝ ꯉꯔꯥꯡ ꯑꯩꯁꯨ ꯇ꯭ꯔꯥꯏ ꯇꯧꯋꯦ ꯀꯣꯜ ꯇꯧꯔꯒ ꯃꯥꯒꯤꯁꯦ ꯎꯪ ꯃꯥꯒꯤꯁꯦ ꯅꯦꯋꯥꯛ ꯑꯩꯒꯤꯒ ꯃꯣꯏꯒꯤꯒ ꯅꯦꯋꯥꯛ ꯐꯠꯇꯕꯀꯣ ꯃꯈꯣꯟ ꯇꯥꯗꯕ ꯑꯗꯨꯒꯤ ꯍꯌꯦꯡ ꯇꯧꯔꯁꯦ ꯍꯥꯏꯔꯒ ꯉꯁꯤ ꯅꯪ ꯐ꯭ꯔꯤ ꯑꯣꯏꯕ꯭ꯔꯥ ꯍꯥꯏꯔꯒ ꯀꯣꯜ ꯑ ꯄꯤꯛ ꯃꯥꯁꯦ ꯋꯥꯠꯁꯞ ꯆꯪꯗꯦ
ꯍꯣꯏꯅꯦ
ꯑꯗꯨꯒꯤ ꯐꯥꯎ ꯐꯥꯎꯅꯗꯦ
ꯃꯥꯗꯣ ꯅꯦꯠꯋꯔꯛꯀꯨꯝꯕ ꯐꯠꯇꯕꯒꯨꯝꯕ ꯃꯥꯜꯂꯦ ꯃꯥꯒꯤ ꯂꯩꯐꯝꯗꯣ
ꯎꯝ ꯑꯣꯏꯔꯝꯒꯅꯤ
ꯊꯥꯖꯕ ꯉꯝꯗꯕꯅꯦ ꯃꯣꯏꯒꯤ ꯅꯦꯋꯥꯛꯁꯦ
ꯎꯝ
ꯑꯩꯉꯣꯟꯗꯁꯨ ꯍꯥꯏꯕꯅꯦꯕ ꯀꯣꯜ ꯇꯧꯁꯦ ꯀꯣꯜ ꯇꯧꯁꯦꯅꯀꯣ ꯑꯗꯨ ꯑꯩ ꯉꯁꯤꯗꯤ ꯑꯣ ꯍꯌꯦꯡ ꯍꯌꯦꯡꯗꯤ ꯍꯣꯁꯄꯤꯇꯥꯜ ꯆꯠꯀꯅꯤ ꯑꯗꯨꯝ ꯍꯩꯕ ꯃꯣꯔꯅꯤꯡ ꯑꯔꯂꯤ ꯃꯣꯔꯅꯤꯡꯗ ꯀꯣꯜ ꯇꯧꯁꯤ ꯍꯥꯏꯕ ꯃꯥꯅ
ꯑꯣ
ꯉꯁꯤꯀꯣ ꯃꯥꯗꯤ ꯊꯨꯅ ꯍꯧꯒꯠꯄ ꯃꯥꯜꯂꯦ ꯁꯤꯁꯁꯨ ꯇꯥꯗ꯭ꯔꯤꯌꯦꯗ ꯃꯥꯅ
ꯃꯤ ꯃꯤꯒꯤ ꯅꯨꯄꯥꯅꯤꯅ ꯑꯥ ꯃꯤꯒꯤ ꯅꯨꯄꯤꯅꯤꯗꯅ
ꯎꯪ ꯏꯕꯦꯝꯃ ꯐ꯭ꯔꯤꯔꯥ ꯐ꯭ꯔꯤꯔꯥ ꯍꯥꯏꯔꯒ ꯑꯩꯁꯦ ꯐ꯭ꯔꯤ ꯅꯠꯇꯕ ꯗꯨꯀꯥꯟꯗ ꯍꯧꯒꯠꯂꯒ ꯀꯔꯤ ꯀ꯭ꯔꯤꯅꯣ ꯇꯧꯅꯤꯡꯉꯥꯏ ꯌꯥꯝ ꯂꯩꯕ ꯑꯉꯥꯡꯁꯤꯡꯒꯀꯣ ꯑꯗꯨꯒ ꯃꯥꯅ ꯐ꯭ꯔꯤ ꯔ ꯐ꯭ꯔꯤ ꯔ ꯍꯥꯏꯔꯒ ꯑꯁ ꯅꯪ ꯅ ꯑꯗꯨꯝ ꯍꯥꯏꯔꯦ ꯋꯥ ꯑꯥ ꯅꯨꯡꯉꯥꯏ ꯌꯥꯝꯅꯀꯣ ꯇꯧꯗꯤ ꯇꯧꯅꯤꯡꯉꯦ ꯃꯥꯁꯦ ꯃꯥꯒ ꯀꯣꯜ ꯇꯧꯕꯁꯨ ꯀꯣꯜꯂꯤ ꯇꯤ ꯗꯨꯝ ꯂꯩꯌꯦꯕ ꯑꯩꯈꯣꯏꯒ ꯋꯥꯔꯤ ꯗꯨꯝ ꯁꯥꯟꯅꯕꯗꯣ ꯋꯥꯔꯤ ꯑꯃꯨꯛꯀ ꯂꯩꯕꯗꯨ ꯑꯗꯨ ꯑꯦ ꯑꯩꯁꯨ ꯃꯥꯕꯨ ꯇꯧꯅꯤꯡꯕꯅꯦ ꯑꯗꯨ ꯑꯣꯏꯔꯁꯨ ꯉꯁꯤ ꯖꯦ ꯑꯩ ꯕꯤꯖꯤ ꯑꯣꯏꯃꯟꯕꯒꯤ ꯀꯣ ꯑꯃꯈꯛ ꯇ ꯇꯧꯔꯁꯦꯀꯣ ꯉꯁꯤꯗꯤ ꯍꯥꯏꯔꯒ ꯀꯣ ꯑꯃꯈꯛꯇ ꯑꯩ ꯑꯔꯂꯤ ꯃꯣꯔꯅꯤ ꯀꯣ ꯑꯃꯗꯤ ꯇꯧꯋꯦ ꯀꯣ ꯑꯃ ꯇꯧꯔꯒ ꯑꯩ ꯇꯝ ꯇꯥꯈ꯭ꯔꯕꯅꯤꯅ ꯑꯩ ꯉꯁꯤ ꯌꯥꯔꯣꯏ ꯍꯥꯏꯔꯒ ꯑꯗꯨ ꯍꯦꯛ ꯑꯩꯅ ꯐ꯭ꯔꯤ ꯑꯣꯏꯕ ꯀꯥꯟꯗ ꯃꯉꯣꯟꯗ ꯍꯧꯖꯤꯛꯇꯤ ꯐ꯭ꯔꯤ ꯑꯣꯏꯔꯦ ꯍꯥꯏꯔꯒ ꯑꯁ ꯋꯥꯆꯞ ꯇꯦꯛꯁꯨ ꯗꯤꯂꯤꯚꯔ ꯇꯧꯗ꯭ꯔꯤ
ꯑꯥꯎ ꯑꯩꯒꯤꯁꯨꯅꯦ
ꯍꯣꯏ ꯑꯗꯨꯒꯤ ꯑꯩꯁꯨ ꯈꯔ ꯅꯣꯛꯅꯤꯡꯈ꯭ꯔꯕ ꯑꯃ ꯂꯩꯐꯝꯁꯦ ꯀꯔꯤꯅꯣ ꯕꯦꯇ꯭ꯔꯤ ꯂꯩ ꯇꯕ꯭ꯔꯥ ꯅꯠꯇ꯭ꯔꯒ ꯅꯦꯠꯋꯥꯛ ꯂꯩꯇꯕ꯭ꯔꯥ ꯍꯥꯏꯅꯀꯣ
ꯎꯝ
ꯅꯨꯡꯁꯤꯁꯨ ꯅꯨꯡꯁꯤꯕꯅꯤꯗ ꯑꯗꯨ ꯅꯨꯄꯤꯁꯨ
ꯎꯝ
ꯑꯁꯤꯒꯨꯝꯕ ꯊꯕꯛ ꯂꯩꯌꯦ ꯍꯥꯏꯔꯗꯤ ꯃꯥꯁꯨꯀꯣ ꯑꯦꯛꯇꯤꯞ ꯇꯧꯕꯅꯤꯀꯣ
ꯃꯥꯁꯨ ꯊꯕꯥꯛ ꯂꯩꯇꯕ ꯃꯥꯜꯂꯤꯗ
ꯃꯥꯁꯦ ꯐꯗꯤꯒꯣꯝ ꯀꯣ
ꯑꯝ
ꯐꯣꯔꯦꯟꯗ꯭ꯔꯗꯣ ꯐꯣꯢꯕ ꯆꯠꯀꯦ ꯍꯥꯏꯕꯗꯤ ꯍꯥꯏꯕꯅꯤ ꯐꯣꯏꯕ ꯌꯣꯟꯅꯤꯡꯉꯥꯏꯀꯣ ꯃꯥꯁꯦ ꯐꯥꯔꯝ ꯂꯩꯕ ꯃꯥꯜꯂꯦ
ꯑꯣ
ꯃꯥꯒꯤ ꯅꯨꯄꯥꯒꯤꯀꯣ
ꯎꯝ
ꯃꯥꯒꯤ ꯅꯨꯄꯥꯁꯦ ꯌꯥꯝ ꯐꯕ ꯃꯤꯗꯤ ꯑꯣꯏꯔꯝꯒꯅꯤ ꯃꯥꯅ ꯆꯥꯛ ꯃꯥꯅ ꯑꯉꯥꯡ ꯄꯨꯕ ꯀꯥꯟꯗꯀꯣ ꯑꯉꯥꯡ ꯍꯦꯛ ꯄꯨꯕ ꯀꯥꯟꯗ ꯑꯥ ꯆꯤꯛꯒꯟꯗꯣ
ꯎꯝ
ꯑꯦ ꯇꯤꯟ ꯄꯤꯆꯩ ꯍꯥꯏꯌꯦ ꯃꯥ ꯃꯥꯅ ꯑꯁꯤꯗꯤ ꯔꯤꯀꯣꯔꯠꯅꯤ ꯍꯥꯏꯔꯒꯀꯣ ꯃꯤ ꯃꯌꯥꯝ ꯁꯤꯡꯗꯤ ꯃꯆꯦ ꯈꯣꯏꯅ ꯂꯨꯍꯣꯡꯕꯗꯣ
ꯑꯝ
ꯑꯁꯤ ꯑꯩꯈꯣꯏ ꯃꯤ ꯑꯩꯈꯣꯏꯒꯤ ꯃꯤꯁꯤꯡꯒ ꯂꯨꯍꯣꯡꯕꯁꯤꯡꯁꯦ ꯌꯦꯟ ꯑꯃ ꯑꯅꯤ ꯑꯍꯨꯝꯗꯒꯤ ꯍꯦꯟꯗꯦ ꯍꯥꯏꯌꯦ ꯑꯉꯥꯡ ꯄꯣꯛꯄ ꯀꯥꯟꯗ ꯆꯥꯕꯗꯣ ꯑꯗꯨ ꯃꯥꯒꯤꯗꯤ ꯑꯩꯠꯇꯤꯟ ꯁꯨꯈ꯭ꯔꯕꯒꯤ ꯑꯁ ꯅꯪ ꯑꯩꯈꯣꯏꯗ ꯇꯣꯞ ꯇꯥꯏ ꯍꯥꯏꯅ ꯍꯥꯏꯌꯦ ꯍꯥꯢ ꯃꯣꯢ ꯆꯦꯅ ꯎꯝ
ꯎꯝ ꯑꯩꯈꯣꯏꯅ ꯑꯩꯈꯣꯏꯅꯁꯨ ꯑꯩꯈꯣꯏꯅ ꯈꯜꯂꯒ ꯆꯥꯕ ꯅꯠꯇꯕꯀꯣ ꯃꯤꯅ ꯃꯤꯅ ꯄꯤꯔꯛꯄꯗꯣ ꯑꯩꯁꯨ ꯇ꯭ꯋꯤꯟꯇꯤ ꯇꯨ ꯁꯨꯕꯅꯦ
ꯑꯁ ꯂꯣꯏꯔꯕꯅꯤ ꯅꯕꯥꯅꯤꯁꯦ ꯅꯪꯅ ꯔꯦꯀꯣꯔꯠ ꯕ꯭ꯔꯦꯛ ꯇꯧꯈ꯭ꯔꯦ
ꯌꯨꯝꯒꯤ ꯑꯃꯨꯛꯀ ꯄꯥꯔꯗꯤ ꯈꯪꯗ꯭ꯔꯦ ꯀꯌꯥꯔꯥ ꯑꯗꯨꯕꯨꯗꯤ ꯌꯨꯝꯒꯤꯁꯨ ꯌꯥꯝ ꯆꯥꯕꯅꯦ ꯑꯩꯈꯣꯢ
ꯑꯩ ꯑꯗꯨꯝꯃꯛ ꯆꯥꯕ ꯌꯥꯕ꯭ꯔꯣꯅꯦ ꯑꯩꯈꯣꯏ
ꯑꯁ ꯃꯤꯅ ꯑꯗꯨꯝ ꯄꯤꯕꯒꯤ ꯑꯁ ꯍꯦꯜꯗꯤ ꯑꯣꯏꯅꯤꯡꯉꯥꯏ ꯍꯦꯜꯗꯤ ꯑꯣꯏꯅꯤꯡꯉꯥꯏ ꯇꯧꯕ ꯑꯩꯗꯤ ꯑꯃꯨꯛꯀ ꯑꯣꯄꯔꯦꯁꯟ ꯇꯧꯕꯒ
ꯑꯣ ꯑꯣ ꯎꯝ ꯌꯥꯝ ꯅꯨꯡꯁꯤꯅꯁꯨ ꯇꯧꯔꯝꯕ ꯌꯥꯏ ꯎꯝ
ꯑꯗꯨꯒ ꯐꯥꯔꯁ ꯕꯦꯕꯤꯁꯨ ꯑꯣꯏꯕ ꯑꯥ ꯑꯩꯈꯣꯏ ꯈꯨꯟ ꯑꯥ ꯏꯃꯥ ꯑꯩꯈꯣꯏꯒꯤ ꯈꯨꯟꯗꯁꯨ ꯂꯥꯛꯄ ꯑꯗꯨꯒ ꯑꯩꯒꯤ ꯅꯨꯄꯥꯒꯤ ꯈꯨꯟꯗꯁꯨ ꯂꯥꯛꯄ ꯌꯥꯝ ꯌꯥꯝ ꯄꯨꯔꯛꯑꯦ ꯃꯤ ꯅꯨꯡꯁꯤꯕ ꯌꯥꯝꯃꯦ ꯑꯥ ꯌꯦꯟ ꯈꯥꯛꯇ ꯅꯠꯇꯦ ꯖꯥꯠ ꯖꯥꯠ ꯌꯥꯝ ꯄꯨꯔꯛꯄꯅꯦ ꯑꯩꯗꯤ ꯃꯤꯒꯤ ꯀꯔꯤ ꯍꯥꯏꯁꯤꯔ ꯎꯝ ꯀꯔꯤ ꯍꯥꯏꯁꯤꯔꯥ ꯑꯩ ꯒꯤꯌꯥꯟ ꯇꯥꯗ꯭ꯔꯦ ꯑꯗꯨ ꯄꯨꯕ ꯇꯥꯔꯦ ꯃꯤꯒꯤ ꯑꯃꯨꯛꯀ ꯄꯤꯅꯤꯡꯉꯥꯏ ꯂꯩꯇꯕꯒ ꯃꯤꯒꯤ ꯄꯥꯞ ꯄꯨꯕ ꯇꯥꯔꯦ
ꯑꯩꯁꯨ ꯀꯧꯈ꯭ꯔꯦꯅꯦ ꯑꯗꯨ ꯇꯧꯔꯣ ꯈꯪꯉꯦ ꯑꯗꯨ ꯑꯣꯏꯔꯁꯨ ꯅꯪꯅ ꯍꯥꯏꯕꯗꯣ ꯈꯪꯉꯦ ꯎꯝ
ꯑꯁ ꯑꯩꯗꯤ ꯑꯗꯨꯝ ꯇꯧꯕ ꯇꯥꯔꯦ ꯑꯩ ꯂꯥꯏꯕꯗꯣ ꯎꯄꯥꯏ ꯂꯩꯇꯦ
ꯃꯇꯝ ꯂꯩꯒꯅꯤꯗ ꯑꯩꯈꯣꯏ ꯍꯧꯖꯤꯛ ꯑꯩꯈꯣꯏꯁꯨ ꯅꯤꯡꯁꯤꯡꯗꯕꯗꯤ ꯅꯠꯇꯦꯀꯣ ꯑꯦꯀꯥꯎꯟꯗ ꯖꯤꯔꯣ ꯑꯣꯏꯔꯤ
ꯍꯥꯍꯥꯍꯥ ꯅꯨꯡꯁꯤꯔꯁꯨ ꯎꯄꯥꯏ ꯂꯩꯇꯕ ꯑꯗꯨꯗꯤ
ꯇꯨꯝꯒꯅꯤ
ꯎꯝ
ꯑꯩꯈꯣꯏꯅ ꯃꯤꯅꯗꯤ ꯑꯁ ꯃꯥꯗꯤ ꯂꯩꯔꯝꯒꯅꯤ ꯑꯗꯨꯝꯃꯛ ꯈꯟꯕꯁꯨ ꯌꯥꯏ ꯑꯗꯨ ꯑꯣꯏꯔꯁꯨ ꯑꯦꯀꯥꯎꯟ ꯌꯦꯡꯕ ꯀꯥꯟꯗ ꯃꯔꯥꯛ ꯃꯔꯥꯛꯇꯗꯤ ꯐꯤꯞꯇꯤ ꯔꯨꯄꯤꯁꯁꯨ ꯂꯩꯇꯕꯀꯣ ꯑꯗꯨꯀꯥꯟꯗꯗꯤ ꯀꯔꯤꯁꯨ ꯇꯧꯅꯤꯡꯉꯥꯏ ꯂꯩꯇꯦꯅꯦ
ꯑꯗꯨ ꯇꯧꯕꯅꯦ ꯑꯩꯗꯤ ꯅꯣꯏꯗꯤ ꯑꯗꯨꯃꯥꯏꯅ ꯇꯧꯗꯕ꯭ꯔꯅ ꯈꯟꯕ
ꯑꯁ ꯃꯤ ꯌꯥꯝ ꯇꯧꯕꯅꯦ ꯁꯤ ꯑꯣꯐꯤꯁꯥꯔꯒꯤ ꯋꯥꯏꯐ ꯈꯪ ꯑꯩꯈꯣꯏꯁꯨ ꯑꯗꯨꯝ ꯇꯧꯕꯅꯦ ꯅꯍꯥꯟ ꯀꯣ ꯅꯍꯥꯟ ꯑꯩꯒꯤ ꯑꯩꯒꯤ ꯕ꯭ꯔꯗꯥꯔ ꯂꯩꯑꯦꯗꯅ ꯑꯩꯒꯤ ꯕ꯭ꯔꯗꯥꯔ ꯗꯦꯜꯂꯤ ꯗꯦꯜꯂꯤꯗ ꯑꯩꯈꯣꯏ ꯂꯩꯃꯤꯟꯅꯕꯗꯣ ꯑꯗꯨ ꯄꯩꯁꯥꯗꯣ ꯂꯩꯇꯕ ꯃꯥꯜꯂꯦ ꯃꯉꯣꯟꯗ ꯃꯥ ꯑꯣꯖꯥ ꯇꯧꯕ ꯍꯧꯔꯦ ꯑꯗꯨ ꯑꯣꯏꯔꯁꯨꯀꯣ ꯑꯩꯈꯣꯏꯒꯤ ꯌꯨꯝ ꯄꯩꯁꯥ ꯌꯥꯝꯕꯗꯣ
ꯎꯝ
ꯑꯗꯨꯒ ꯑꯩꯈꯣꯏ ꯑꯩꯈꯣꯏꯒꯤ ꯄ꯭ꯔꯣꯐꯦꯁꯥꯔ ꯑꯃ ꯂꯩꯌꯦꯗꯅ ꯑꯩꯈꯣꯏ ꯈꯨꯟꯒꯤ ꯑꯩ ꯑꯩꯒꯤ ꯈꯨꯟꯒꯤ ꯄ꯭ꯔꯣꯐꯦꯁꯔ ꯑꯃ ꯂꯩ ꯃꯣꯏꯒꯤ ꯅꯪꯒꯤ ꯑꯪꯀꯜꯒ ꯐ꯭ꯔꯦꯟ ꯑꯃ ꯂꯩꯕꯗꯨ ꯑꯗꯨꯉꯣꯟꯗ ꯂꯥꯛꯑꯦ ꯍꯥꯏꯌꯦ ꯑꯁ ꯄꯩꯁꯥ ꯈꯔꯗꯤ ꯑꯩ ꯂꯩꯒꯦ ꯗꯤꯁ ꯃꯥꯟꯁ ꯅꯦꯛꯁ ꯃꯥꯟꯁ ꯇꯣꯂꯣꯞ ꯐꯥꯡꯕ ꯀꯥꯟꯗ ꯄꯤꯒꯦ ꯍꯥꯏꯔꯒ ꯃꯥꯒꯤ ꯋꯥꯏꯐꯅ
ꯎꯝ
ꯑꯁ ꯑꯩ ꯁꯝꯄꯨꯁꯨ ꯂꯥꯎꯅꯤꯡꯉꯥꯢ ꯂꯩꯇꯦ ꯍꯥꯏꯑꯦ ꯍꯥꯏꯑꯦ ꯃꯣꯏꯁꯨ ꯍꯦꯛ ꯀꯔꯤꯅꯣ ꯅꯤꯌꯨ ꯅꯤꯌꯨ ꯐꯦꯃꯤꯂꯤ ꯀꯣ ꯇꯧꯕ ꯃꯇꯝꯗꯨꯅꯦꯕ ꯃꯣꯏꯁꯨ ꯄꯩꯁꯥ ꯁꯣꯏꯗꯅ ꯂꯩꯒꯅꯤ ꯑꯗꯨ ꯑꯣꯏꯔꯁꯨ ꯄꯩꯁꯥꯒꯤ ꯃꯐꯝꯗꯣ ꯑꯥ ꯑꯥꯗ ꯑꯥꯗ ꯑꯗꯨꯝ ꯆꯠꯈ꯭ꯔꯕ ꯑꯣꯏꯔꯝꯒꯅꯤ ꯑꯩ ꯁꯝꯄꯨ ꯂꯧꯅꯤꯡꯉꯥꯏ ꯁꯨ ꯂꯩꯇꯦꯅꯦ ꯀꯃꯥꯏꯅ ꯇꯧꯁꯦꯔꯥ ꯍꯥꯏꯌꯦ ꯍꯥꯏꯌꯦ ꯑꯗꯨ ꯍꯧꯖꯤꯛꯅ ꯑꯩꯒꯤ ꯕ꯭ꯔꯗꯥꯔꯗꯣ ꯑꯗꯨꯒꯨꯝꯕꯁꯨ ꯌꯥꯁꯨ ꯌꯥꯅꯤꯅ ꯍꯦꯛ ꯍꯥꯏꯕ ꯀꯥꯟꯗ ꯃꯥꯁꯨ ꯑꯁ ꯑꯁꯤ ꯅꯨꯄꯤꯁꯦꯅ ꯃꯥꯁꯨ ꯈꯟꯔꯝ ꯈꯟꯔꯝꯕꯒꯣ ꯍꯥꯏꯕꯗꯤ ꯑꯩꯈꯣꯏꯗꯤ ꯑꯗꯨꯝ ꯊꯥꯖꯕꯅꯤꯅ ꯑꯁꯤ ꯑꯅꯤꯃꯛ ꯊꯕꯛ ꯇꯧꯔꯒꯀꯣ
ꯎꯝ
ꯑꯗꯨ ꯑꯥ ꯆꯍꯤ ꯑꯃ ꯑꯅꯤꯒꯨꯝꯕ ꯂꯩꯔꯒ ꯑꯩꯒꯤ ꯕ꯭ꯔꯗꯔꯁꯦ
ꯎꯝ
ꯑꯗꯨꯒꯨꯝꯕꯁꯨ ꯌꯥꯁꯨ ꯌꯥꯔꯝꯒꯅꯤ ꯑꯉꯥꯡ ꯄꯣꯛꯄ ꯃꯇꯝꯒꯨꯝꯕꯗ ꯑꯩꯈꯣꯏ ꯄꯩꯁꯥ ꯌꯥꯝ ꯌꯥꯝ ꯆꯪꯉꯁꯨ ꯑꯩꯈꯣꯏ ꯑꯦꯛꯁꯄꯦꯟꯁꯁꯨ ꯌꯥꯝꯕꯅꯤꯅꯅ ꯑꯗꯨꯝ ꯃꯥꯁꯨ ꯅꯤꯡꯁꯤꯡꯂꯛꯄ ꯃꯥꯜꯂꯦ ꯃꯣꯏꯗꯤ ꯌꯥꯝ ꯂꯩꯗꯤ ꯂꯩꯕꯅꯤꯗ ꯑꯗꯨ ꯑꯣꯏꯔꯁꯨꯀꯣ ꯎꯝ
ꯃꯤꯗꯤ ꯈꯪꯅꯕꯀꯣ ꯑꯗꯣ ꯍꯧꯖꯤꯛ ꯁꯤ ꯒ꯭ꯌꯥꯟ ꯇꯥꯔꯛꯈ꯭ꯔꯦ ꯃꯤꯁꯤꯡꯁꯨ ꯑꯩꯈꯣꯏꯁꯨ ꯑꯁ ꯑꯗꯨꯃꯥꯏꯅ ꯇꯧꯋꯤꯅꯦ ꯍꯥꯏꯕ ꯃꯇꯝꯁꯨ ꯂꯥꯛꯄꯅꯦ
ꯎꯝ ꯌꯥꯝ ꯂꯥꯏꯅ ꯆꯠꯅꯤꯡꯕ ꯆ ꯆꯥꯗꯦ ꯍꯥꯏꯕꯁꯨ ꯅꯠꯇꯦ ꯑꯗꯨ ꯑꯣꯏꯔꯁꯨ ꯀꯣ ꯄꯩꯁꯥꯗꯣ ꯃꯐꯝ ꯃꯐꯝꯗ ꯆꯪꯈ꯭ꯔꯕ ꯃꯇꯝꯗ ꯀꯔꯤꯁꯨ ꯇꯧꯅꯤꯡꯉꯥꯏ ꯂꯩꯇꯦ
ꯂꯩꯇꯦ ꯍꯥꯏꯅꯤꯡꯉꯥꯏꯁꯨ ꯏꯀꯥꯏꯕꯀꯣ ꯑꯩꯈꯣꯏꯁꯦ ꯂꯩꯇꯦ ꯍꯥꯏꯔꯁꯨ ꯃꯤꯅ ꯑꯩꯈꯣꯏꯕꯨ ꯊꯥꯖꯔꯣꯏ ꯍꯥꯏꯅ ꯑꯩꯁꯨ ꯈꯪꯉꯦꯕ ꯑꯗꯨꯃꯥꯏꯅ ꯈꯜꯂꯦꯕ ꯑꯩꯈꯣꯏꯁꯨ
ꯅꯪ ꯅꯪꯕꯨꯁꯨ ꯑꯗꯨꯝ ꯈꯟꯈꯤꯅꯤ ꯍꯥꯏꯕꯗꯤ ꯅꯪꯒꯤ ꯅꯨꯄꯥꯁꯨ ꯀꯣ ꯊꯕꯛ ꯇꯧꯕ ꯅꯤꯅ ꯑꯁ ꯑꯩꯒꯤ ꯑꯦꯀꯥꯎꯟ ꯖꯤꯔꯣ ꯈ꯭ꯔꯦ ꯍꯥꯏꯔꯁꯨ ꯃꯤ ꯃꯤꯅ ꯅꯪꯕꯨ ꯑꯁ ꯑꯁꯤ ꯃꯆꯤꯟ ꯊꯤꯕꯅꯤ ꯍꯥꯏꯅ ꯍꯥꯏꯒꯅꯤ
ꯍꯣꯏ ꯃꯆꯤꯟ ꯊꯤꯒꯅꯤ ꯍꯥꯏꯒꯅꯤ ꯑꯗꯨꯒ ꯂꯩꯇꯦ ꯍꯥꯏꯕ ꯀꯥꯟꯗ ꯃꯤ ꯈꯔꯗꯤ ꯁꯥꯎꯅꯤꯡꯕꯀꯣ
ꯍꯣꯏ ꯑꯁ
ꯈꯪꯗꯔꯦ
ꯑꯩꯈꯣꯏꯁꯨ ꯑꯗꯨꯒꯨꯝꯕ ꯀꯟꯗꯤꯁꯟꯅꯤ
ꯎꯝ
ꯐꯔꯁꯨ ꯐꯠꯇ꯭ꯔꯁꯨ ꯑꯩꯈꯣꯏꯒꯤ ꯅꯨꯄꯥ ꯊꯕꯛ ꯇꯧꯕꯒꯤꯀꯣ ꯂꯩꯒꯅꯤ ꯂꯩꯒꯅꯤ ꯈꯟꯕ
ꯎꯝ
ꯑꯁꯦꯡꯕ ꯍꯥꯏꯅꯤꯡꯗꯕꯒꯤ ꯑꯗꯨꯝ ꯅꯣꯛꯈ꯭ꯔꯒ ꯂꯣꯏꯈ꯭ꯔꯕ ꯃꯇꯝꯁꯨ ꯌꯥꯝ ꯂꯩꯕꯅꯤ
ꯑꯝ ꯑꯝ ꯑꯝ
ꯑꯗꯨꯒ ꯇꯣꯂꯣꯞ ꯆꯥꯔꯦ ꯍꯥꯏꯔꯗꯤꯀꯣ
ꯎꯝ
ꯀꯔꯤꯅꯣ ꯃꯤꯒꯤ ꯑꯦꯛꯁꯄꯦꯛꯇꯦꯁꯟꯗꯣ ꯃꯤꯒꯤ ꯉꯛꯇ ꯅꯠꯇꯦ ꯁꯣꯁꯥꯏꯇꯤꯒꯤ ꯑꯦꯛꯁꯄꯦꯛꯇꯦꯁꯟ ꯂꯥꯛꯀꯅꯤꯀꯣ
ꯁꯣꯁꯥꯏꯇꯤ ꯍꯣꯏ ꯑꯗꯨꯝ ꯑꯁ ꯂꯣꯏ ꯑꯩ ꯍꯧꯖꯤꯛꯀꯥꯟ ꯗꯤꯁ ꯃꯥꯟꯗꯣ ꯖꯨꯟ ꯖꯨꯟꯗ ꯖꯨꯟꯗ ꯑꯗꯨꯒꯤ ꯀꯔꯤ ꯍꯥꯏꯁꯤꯔꯥ ꯍꯧꯖꯤꯛ ꯌꯨ ꯃꯇꯝꯗꯣ
ꯍꯣꯢ
ꯆꯠꯄꯅ ꯆꯠꯄꯅ ꯌꯥꯝꯈ꯭ꯔꯦ ꯄꯥꯔꯗꯤ ꯌꯥꯝ ꯌꯥꯝꯈ꯭ꯔꯦ
ꯑꯗꯨꯅꯦ ꯕꯤꯖꯤꯅꯦꯁ ꯇꯧꯕ ꯃꯤꯁꯤꯡꯅꯀꯣ ꯐꯖꯅ ꯄꯩꯁꯥ ꯄꯥꯏꯕꯗꯣ ꯃꯣꯏꯒꯤꯗꯤ ꯑꯦꯛꯁꯄꯦꯛꯇꯦꯁꯟ ꯂꯩꯔꯤꯗꯨ ꯃꯣꯏꯅ ꯄꯤꯅꯤꯡ ꯄꯤꯅꯤꯡꯕ ꯃꯇꯝꯗ ꯄꯤꯌꯦꯗꯅ ꯑꯩꯈꯣꯏ ꯇꯣꯂꯣꯞ ꯆꯥꯕ ꯃꯤꯁꯤꯡꯗꯤ ꯑꯩꯈꯣꯏ ꯄꯤꯅꯤꯡꯕ ꯃꯇꯝꯗ ꯄꯤꯗꯦ ꯑꯗꯨ ꯀꯔꯤꯅꯣ ꯂꯩꯔꯗꯤ ꯑꯩꯈꯣꯏꯒꯤꯗꯤ ꯅꯪ ꯐꯥꯏꯚ ꯊꯥꯎꯖꯟ ꯅꯪ ꯁꯤꯛꯁ ꯊꯥꯎꯖꯟ ꯅꯪ ꯇꯨ ꯊꯥꯎꯖꯟ ꯑꯗꯨꯝ ꯃꯣꯏꯅ ꯑꯁ ꯍꯥꯏꯔꯛꯀꯅꯤ ꯑꯗꯨꯗꯤ ꯑꯩꯈꯣꯏꯗꯤ ꯑꯗꯨꯝ ꯄꯤꯈ꯭ꯔꯦꯕꯀꯣ
ꯎꯝ
ꯑꯗꯨꯒꯤꯅꯦ ꯇꯣꯂꯣꯞ ꯆꯥꯕꯁꯤꯡꯁꯦ ꯋꯥꯕꯗꯨ
ꯎꯝ ꯁꯦꯝꯕ ꯄꯥꯏꯂꯩꯇꯩ ꯄꯥꯏꯂꯩꯇꯩ ꯍꯔꯒ ꯂꯩꯕꯅꯤ ꯑꯩꯈꯣꯏꯁꯨ
ꯌꯨꯝꯐꯥꯎ ꯁꯥꯕ ꯉꯝꯗꯦ ꯈꯣꯏꯗꯤ
ꯑꯦ ꯌꯨꯝꯕꯨꯗꯤ ꯗ꯭ꯔꯤꯝꯗꯁꯨ ꯑꯩꯈꯣꯏꯗꯤ
ꯎꯝ
ꯍꯧꯖꯤꯛꯇꯤ ꯂꯩꯇ꯭ꯔꯤ ꯑꯉꯥꯡ ꯄꯣꯛꯈ꯭ꯔꯒꯀꯣ ꯑꯉꯥꯡ ꯑꯉꯥꯡ ꯄꯣꯛꯔꯒ ꯑꯗꯨꯝ ꯄꯣꯛꯅꯤꯡꯉꯥꯏ ꯄꯩꯁꯥ ꯂꯩꯔꯁꯨ ꯌꯥꯝꯅ ꯍꯔꯥꯎꯒꯅꯤ ꯑꯩꯈꯣꯏꯅꯦ ꯍꯧꯖꯤꯛ ꯃꯤꯒꯤ ꯑꯦꯛꯁꯄꯦꯛꯇꯦꯁꯟꯗ ꯑꯥ ꯌꯧꯕꯁꯨ ꯌꯥꯠ ꯑꯗꯨ ꯑꯣꯏꯔꯁꯨ ꯑꯩꯈꯣꯏꯒꯤ ꯔꯤꯌꯦꯂꯤꯇꯤꯗꯗꯤꯀꯣ
ꯍꯦꯛ ꯄꯣꯛꯄ ꯂꯣꯏꯔꯒ ꯗꯥꯏꯄꯔꯒꯤ ꯗꯃꯛ ꯀꯣꯛ ꯁꯥꯕ ꯍꯧꯔꯛꯀꯅꯤꯅ
ꯑꯣ ꯗꯥꯏꯄꯥꯏ ꯂꯧꯕ ꯀꯧꯈ꯭ꯔꯤ ꯃꯨꯛꯀ ꯑꯠꯆꯥ ꯑꯠꯆꯥ ꯑꯣ ꯑꯣꯟꯂꯥꯏꯟꯗꯀꯣ ꯑꯣꯟꯂꯥꯏꯟꯗ ꯑꯥ ꯑꯩ ꯇꯧꯗ꯭ꯣꯔꯤꯁꯤꯀ ꯑꯥ ꯅꯪꯁꯤ
ꯀꯣꯏ ꯀꯣꯛ ꯁꯥꯕꯗꯣ ꯁꯤ ꯄꯥꯔꯠꯅꯦ ꯑꯩꯗꯤ
ꯑꯁ ꯗꯥꯏꯄꯥꯔꯁꯦ ꯀꯧꯈ꯭ꯔꯤꯅꯦ
ꯑꯦꯚ꯭ꯔꯤ ꯃꯟ ꯃꯣꯔ ꯗꯦꯟ ꯋꯥꯟ ꯊꯥꯎꯖꯟ ꯆꯠꯄꯅꯦ ꯑꯩ ꯗꯏꯄꯔꯗ
ꯏꯁ ꯑꯗꯨ ꯑꯁ ꯅꯪ ꯑꯁꯤꯗ ꯄꯩꯁꯥ ꯇꯥꯟ ꯑꯗꯨ꯭ꯔꯗꯤ ꯌꯥꯗ꯭ꯔꯦ ꯗꯥꯏꯄꯔ ꯒꯤ ꯗꯥꯃꯛ
ꯄꯥꯏ ꯂꯩꯇꯔꯦ ꯄꯥꯏ ꯂꯩꯇꯔꯦ
ꯏꯁ ꯗꯥꯏꯄꯔꯁꯦ ꯀꯣꯛ ꯁꯥꯏ
ꯅꯪ ꯍꯧꯖꯤꯛ ꯑꯥ ꯔꯦꯁ ꯔꯦꯁ ꯇꯧꯗꯕꯁꯤꯡ ꯃꯣꯏ ꯑꯦꯛꯁꯄꯤꯔꯦꯟ ꯂꯩꯕꯅꯤꯅ ꯃꯣꯏꯕꯨ ꯅꯠꯇꯦ ꯑꯗꯨ ꯀꯔꯤꯝ ꯀꯔꯥ ꯍꯥꯞꯠꯇ꯭ꯔꯁꯨ ꯌꯥꯏ ꯑꯗꯨꯝ ꯖꯨꯕꯤꯒꯤꯗꯣ ꯑꯗꯨꯝ ꯍꯥꯞꯄꯣꯑꯣ ꯑꯗꯨ ꯈ꯭ꯋꯥꯏ ꯐꯕꯅꯦ
ꯑꯣ
ꯀꯔꯤ ꯍꯥꯏꯁꯤꯔꯥ ꯕꯦꯕꯤꯒꯤ ꯑꯁꯤ ꯕꯦꯕꯤꯒꯤ ꯁꯤ ꯀꯝꯄꯅꯤ ꯀꯝꯄꯅꯤ ꯑꯗꯨꯝ ꯍꯞ ꯀꯅꯣ ꯀꯔꯤ ꯀꯔꯤꯁꯨ ꯀꯥꯟꯅꯗꯦ ꯑ ꯖꯨꯕꯤꯒꯤ ꯀꯣꯀꯣꯅꯠꯒꯤ ꯀꯟꯇꯦꯅꯔ ꯑꯣꯏꯕꯗꯣ ꯑꯗꯨ ꯑꯗꯨꯝ ꯍꯥꯞꯄꯣ ꯃꯣꯏꯉꯣꯟꯗ ꯔꯦꯁꯁꯨ ꯊꯣꯛꯅꯤꯡꯗꯕ ꯄꯅꯦ ꯑꯗꯣ
ꯑꯗꯨ ꯄꯦꯔꯦꯠꯆꯨꯗ꯭ꯔꯥ ꯅꯠꯇ꯭ꯔꯒ ꯑꯇꯣꯞꯄ ꯀꯝꯄꯅꯤꯔꯥ
ꯑꯗꯨꯝ ꯄꯦꯔꯥꯁꯨꯠꯁꯨ ꯌꯥꯏ ꯑꯇꯩꯁꯨ ꯌꯥꯏ ꯑꯗꯨꯝ ꯍꯥꯏꯗꯤ ꯄꯦꯔꯥꯁꯨꯨꯠꯇ ꯑꯌꯥꯝꯕꯗꯤ ꯌꯨꯁ ꯇꯧꯕ ꯃꯥꯜꯂꯦ ꯑꯩꯁꯦ ꯀꯟꯇꯦꯅ ꯀꯔꯤ ꯀꯔꯤꯔ ꯈꯪꯗꯦ ꯑꯗꯨ ꯍꯣꯏ ꯍꯣꯏ ꯑꯩꯁ ꯔꯦꯁꯣꯟ ꯉꯥꯛꯇꯅꯦ ꯐꯏꯟ
ꯑꯣ ꯑꯣ ꯐꯩꯅꯦ
ꯑꯗꯨ ꯀꯣꯏ ꯐꯥꯏ
ꯎꯝ
ꯕꯦꯁꯅꯦ ꯑꯩꯒꯤꯗꯃꯛ ꯑꯗꯣ ꯑꯉꯥꯡꯒꯤꯗꯃꯛ
ꯑꯣ ꯑꯣ
ꯑꯇꯩꯁꯤꯡꯁꯨ ꯑꯗꯨꯝ ꯄꯥꯏꯌꯦ ꯄꯥꯏꯕꯗꯤ ꯑꯗꯣ ꯎꯝ ꯃꯣꯏꯒꯤ ꯗꯥꯠ ꯄꯔꯥꯏꯁꯒꯨꯝꯕ ꯂꯩꯕ ꯑꯗꯨ ꯑꯗꯥ ꯇꯧꯕ ꯀꯥꯟꯗ ꯀꯔꯤꯁꯨ ꯁꯟꯌꯦ ꯁꯤꯖꯤꯟꯅꯗꯦ ꯑꯩꯗꯤ ꯀꯣꯀꯣꯅꯠꯅ ꯑꯗꯨꯝ ꯇꯥꯏꯌꯦ ꯅꯠꯇ꯭ꯔꯗꯤ ꯊꯨꯝꯒ ꯋꯥꯝ ꯋꯥꯇꯔꯗꯀꯣ ꯊꯨꯝ ꯈꯔ ꯍꯥꯞꯔꯒ ꯋꯥꯝ ꯋꯥꯇꯔ ꯈꯔ ꯑꯗꯨꯝ ꯋꯥꯁꯇꯣ ꯑꯗꯨꯝ ꯂꯣꯏ ꯃꯥꯡꯕꯅꯦ ꯃꯣꯏꯁꯦ
ꯑꯣ ꯑꯣ ꯑꯗꯨ ꯑꯩꯈꯣꯏ ꯑꯁꯤꯗꯤ ꯑꯣ ꯃꯣꯗꯦꯜꯅꯤ ꯑꯗꯨ ꯑꯣ ꯃꯗꯧꯅ ꯈ꯭ꯋꯥꯏꯗꯒꯤ ꯐꯥꯕ ꯃꯥꯜꯂꯦ ꯑꯩ ꯏꯁꯥꯒꯤꯁꯨ ꯀꯣ ꯏꯁꯥꯒꯤꯁꯨ ꯑꯗꯨꯅ ꯕꯦꯁꯅꯦ ꯑꯩ ꯍꯤꯗꯥꯛ ꯀꯔꯤ ꯀꯔꯤ ꯄꯥꯏꯔꯁꯨ ꯀꯣ ꯑꯦꯂꯔꯖꯤꯒꯨꯝꯕ ꯇꯧꯕꯗꯣ
ꯎꯝ
ꯑꯥ ꯃꯈꯥꯗ ꯑꯦꯂꯔꯖꯤꯒꯨꯝꯕ ꯇꯧꯕꯗꯣ ꯅꯍꯥꯟ ꯑꯩꯒꯤ ꯂꯥꯏꯅꯥ ꯂꯩꯌꯦꯗꯅ ꯑꯗꯨ ꯨꯒꯨꯝ ꯕꯗꯣ ꯐꯠꯇꯦ ꯑꯗꯨꯒ ꯑꯩꯈꯣꯏ ꯅꯨꯄꯤꯒꯤꯁꯨ ꯐꯠꯇꯦ ꯑꯗꯨꯒꯤ ꯏꯃꯥꯟꯅꯕꯤ ꯑꯃꯅ ꯑꯩꯒꯤ ꯑꯩꯒꯤ ꯅꯨꯞ ꯅꯨꯄꯥꯒꯤꯀꯣ ꯑꯩꯒꯤ ꯅꯨꯄꯥꯒꯤ ꯁꯥꯏꯠꯇ ꯏꯃꯥꯟꯅꯕꯤ ꯑꯃ ꯂꯩꯕ ꯑꯗꯨ ꯃꯥꯅ ꯀꯔꯤꯅꯣ ꯑꯁ ꯅꯪ ꯀꯔꯤꯁꯨ ꯇꯧꯔꯁꯨ ꯑꯗꯨ ꯃꯦꯗꯤꯁꯤꯟ ꯊꯥꯔꯁꯨ ꯊꯥꯗ꯭ꯔꯁꯨ ꯀꯟꯅꯗꯦ ꯋꯥꯝ ꯋꯇꯔ ꯋꯥꯝ ꯋꯥꯇꯔꯗ ꯑꯗꯤ ꯑꯁꯨ ꯅꯃꯛ ꯊꯥꯔꯒ ꯀꯣ
ꯎꯝ
ꯑꯗꯨꯃꯥꯏꯅ ꯇꯧ ꯍꯥꯏꯔꯒ ꯑꯩꯅ ꯇꯧꯕꯅꯦ ꯑꯩꯅ ꯇꯧꯔꯒ ꯑꯗꯨꯝ ꯊꯥꯛꯑ ꯑꯗꯨꯗꯒꯤ ꯃꯦꯗꯤꯁꯤꯟꯗꯒꯤ ꯈꯣꯏꯗ ꯑꯁꯤꯅ ꯌꯥꯝ ꯐꯕ ꯃꯥꯜꯂꯦ
ꯎꯝ ꯑꯗꯨꯅ ꯀꯣꯏ ꯐꯥꯎꯅꯦ
ꯎꯝ ꯑꯗꯨ ꯍꯧꯖꯤꯛꯀꯥꯟꯁꯨ ꯑꯩ ꯀꯔꯤꯅꯣ ꯑꯃ ꯂꯩꯕꯀꯣ ꯍꯥꯏꯕꯗꯤ ꯑꯦꯂꯔꯖꯤꯛꯀꯤ ꯇꯥꯏꯞꯇ ꯑꯗꯨꯗꯣ ꯑꯗꯨ ꯍꯧꯖꯤꯛꯀꯥꯟꯁꯨ ꯑꯗꯨꯝ ꯄꯥꯏꯔꯒ ꯂꯩꯔꯤ ꯑꯗꯨ ꯑꯩꯅ ꯐꯖꯅ ꯔꯣꯇꯤꯟ ꯑꯣꯏꯅ ꯃꯣꯔꯅꯤꯡ ꯏꯞ ꯏꯚꯤꯅꯤꯡ ꯃꯣꯔꯅꯤꯡ ꯏꯚꯤꯅꯤꯡ ꯑꯗꯨꯝ ꯇꯧꯔꯗꯤ ꯐꯥꯕꯗꯣ ꯑꯩ ꯈꯪꯉꯦꯕ ꯃꯦꯗꯤꯁꯤꯟꯁꯦ ꯑꯩ ꯗꯔꯀꯥꯔ ꯇꯥꯗ꯭ꯔꯦ ꯍꯧꯖꯤꯛ ꯗꯣꯛꯇꯔꯅꯁꯨ ꯃꯦꯗꯤꯁꯤꯟ ꯏꯕꯤꯌꯦ
ꯎꯝ
ꯋꯥꯟ ꯋꯤꯛ ꯑꯁꯤ ꯇꯧꯔꯒ ꯔꯤꯄꯣꯔꯠꯇꯨ ꯄꯤꯌꯣ ꯍꯥꯏꯕ ꯔꯤꯝꯁꯀꯤ ꯗꯣꯛ ꯇꯔ ꯑꯃꯅ ꯑꯩ ꯇꯧꯗꯦ ꯈꯪꯈ꯭ꯔꯕꯒꯤꯀꯣ ꯁꯦꯝꯗꯗꯤ ꯁꯤꯝ ꯄꯤꯕꯤꯅꯦ ꯃꯣꯏꯅ ꯑꯩꯗꯤ ꯑꯗꯨꯃꯗꯤ ꯁꯤꯟꯗꯣ ꯊꯥ ꯑꯃ ꯑꯅꯤ ꯑꯗꯨꯝ ꯌꯨꯁ ꯇꯧꯈ꯭ꯔꯕꯅꯦ ꯅꯍꯥꯟ
ꯑꯣ
ꯑꯗꯨꯒꯤ ꯑꯩꯅ ꯋꯥꯔꯝ ꯋꯥꯇꯔꯒꯗꯤ ꯑꯁꯤ ꯁꯣ ꯉꯛꯇꯀꯣ ꯅꯨꯃꯤꯠ ꯈꯨꯗꯤꯡꯒꯤ ꯑꯩ ꯍꯧꯖꯤꯛ ꯐꯥꯎꯁꯨ ꯌꯨꯁ ꯇꯧꯔꯒ ꯂꯩꯔꯤꯌꯦ ꯌꯨꯁ ꯇꯧꯗ꯭ꯔꯗꯤ ꯑꯩꯉꯣꯟꯗ ꯔꯁꯦꯁꯒꯨꯝꯕ ꯅꯠꯇ꯭ꯔꯒ ꯀꯔꯤ ꯀꯔꯤ ꯑꯦꯂꯔꯖꯤꯛꯀꯤ ꯇꯥꯏꯞꯇ ꯑꯗꯨꯝ ꯊꯣꯛꯄꯀꯣ
ꯎꯪꯎꯪ ꯋꯥꯒꯅꯤ ꯅꯪꯁꯨ ꯑꯥꯁ ꯑꯩ ꯀꯣꯜ ꯇꯧꯔꯛꯀꯦ ꯑꯃꯨꯛꯀ ꯇꯥꯗꯔꯦ
ꯑꯗꯨꯒꯤ ꯑꯩ ꯈꯪꯈ꯭ꯔꯕꯒꯤ ꯌꯥꯔꯦ ꯍꯥꯏ